ꯍꯂꯣ ꯑ ꯊꯥꯔꯦ ꯊꯥꯔꯦ
ꯑꯣ ꯑꯩꯗꯣ ꯀꯩꯅꯣ ꯇꯧꯕ
ꯎꯝ
ꯑꯉꯥꯡ ꯑꯃ ꯑꯉꯥꯡꯈ ꯇ꯭ꯋꯏꯁꯟꯒꯤ ꯑꯉꯥꯡꯗ ꯐꯣꯟ ꯇꯧꯔꯛꯑꯝꯕ ꯇ꯭ꯋꯏꯁꯟꯒꯤ ꯑꯉꯥꯡꯗꯨꯒꯤ ꯃꯆꯦꯗꯣ ꯑꯃ ꯉꯁꯤꯗꯨꯃ ꯇꯨꯋꯏꯁꯟꯗꯨꯣ ꯇꯧꯔꯒꯨꯝꯖꯩꯅ ꯍꯥꯏꯔꯛꯄ ꯑꯥ ꯁꯤꯁꯤꯃ ꯇꯧꯔꯦ
ꯎꯝ ꯐꯔꯦ ꯐꯔꯦ ꯇꯧꯔꯗꯔꯗꯤ ꯇꯨꯁꯦꯟ ꯑꯉꯥꯡ ꯑꯃꯈꯛ ꯂꯥꯛꯑꯣ
ꯃꯆꯤꯟ ꯃꯅꯥꯎꯅꯦ ꯃꯣꯏ ꯑꯅꯤꯅꯦ
ꯑꯣ ꯀꯥꯁꯤꯌꯥꯅꯣ
ꯑꯃꯅ ꯀ꯭ꯂꯥꯁ ꯁꯚꯦꯦ ꯑꯗꯨꯒ ꯑꯃꯅ ꯀ꯭ꯂꯥꯁꯦ ꯇꯨ ꯇ ꯇꯨꯅꯦ ꯇꯨ ꯇꯨꯒ ꯀꯩꯅꯣꯒ ꯊ꯭ꯔꯤ ꯊ꯭ꯔꯤ ꯇꯨꯔꯔ ꯀꯣꯂꯦꯖ ꯅꯍꯦ ꯃꯗꯨꯕ
ꯑꯣ ꯑꯣ ꯅꯪ ꯉꯔꯥꯡ ꯀꯩꯅꯣ ꯇꯧꯔꯛꯑꯝꯕꯗꯨꯔ ꯀ꯭ꯂꯥꯁ ꯇꯨꯒꯤꯔ
ꯎꯝ ꯉꯔꯥꯡ ꯊꯣꯛꯧꯝꯕꯗꯤꯈꯅ
ꯑꯉꯥꯡ ꯑꯩꯉꯣꯟꯗ ꯑꯉꯥꯡꯒꯤꯅꯦꯅ ꯀꯩꯅꯣꯝ ꯍꯪꯉꯛꯑꯝꯕꯗꯣ
ꯑꯣ ꯑꯣ ꯑꯣ ꯑꯗꯨꯗꯨꯅ ꯀ꯭ꯂꯥꯁ ꯍꯥꯏꯕꯦꯟꯒꯤꯅꯤ ꯑꯗꯨꯗꯣ
ꯑꯣ ꯑꯗꯨꯗꯤ ꯅꯪ ꯐꯤꯁꯇꯤ ꯀꯌꯥꯝ ꯂꯧꯏꯅꯣ
ꯃꯣꯏ ꯑꯅꯤꯗꯨꯗ ꯃꯔꯤ ꯆꯥꯃꯉꯥ ꯈꯛꯇꯅꯤꯗ
ꯌꯥꯝꯗꯤꯌꯦ
ꯌꯥꯝꯗꯦ ꯑꯗꯨꯅꯤ ꯑꯩꯁꯨ ꯂꯤꯁꯤꯡ ꯃꯔꯤ ꯄꯤꯒꯦ ꯍꯥꯏꯔꯤꯕ ꯄꯣꯠꯅꯤꯗ ꯑꯍꯥꯟꯕꯗꯗꯤ
ꯑꯁ ꯑꯗꯨ ꯑꯁ ꯍꯧꯖꯤꯛꯀꯥꯟꯗꯗꯤ ꯑꯗꯨ ꯌꯥꯝꯗ꯭ꯔꯦ ꯍꯥꯏꯕ ꯑꯉꯥꯡ ꯑꯃ ꯑꯃꯃꯝꯗ ꯂꯤꯁꯤꯡ ꯃꯉꯥ ꯃꯉꯥꯅꯤ ꯂꯧꯅꯔꯤꯁꯦ ꯅꯪ ꯆꯠꯂ ꯇꯧꯔꯤ ꯅꯠꯇ꯭ꯔꯣ
ꯎꯝꯝ
ꯑꯗꯨꯅꯦ ꯍꯥꯏꯔꯤꯁꯦ ꯑꯉꯥꯡ ꯑꯥ ꯑꯉꯥꯡ ꯑꯃ ꯃ ꯃꯩ ꯃꯃꯜ ꯌꯧꯗꯦ ꯑꯗꯨꯗꯤ
ꯑꯗꯨꯅꯦ ꯑꯩ ꯒ꯭ꯌꯥꯟ ꯇꯥꯗꯦ ꯑꯗꯣ
ꯍ
ꯎ ꯂꯤꯁꯤꯡ ꯑꯩꯔꯤꯗꯅ ꯅꯨꯡꯊꯤꯟꯒꯨꯝꯕꯗꯅꯦ ꯇ꯭ꯋꯨꯏꯁꯟ ꯑꯃꯇꯪꯗꯤ ꯄꯥꯝꯕꯅꯦ
ꯎꯝ ꯑꯗꯨꯅꯦ ꯑꯉꯥꯡ ꯑꯃꯒꯤ ꯃꯃꯜ ꯌꯧꯗꯦ ꯑꯗꯨꯗꯤ ꯌꯥꯝꯗꯦ
ꯎ ꯏꯝꯐꯥꯜ ꯑꯦꯔꯤꯌꯥꯗ ꯀꯩꯅꯣꯁꯦ ꯑꯩꯈꯣꯏꯒꯤ ꯎꯝ ꯎꯝ ꯈꯤꯇꯪ ꯁꯨꯃꯥꯏꯅ ꯈꯤꯇꯪ ꯂꯤꯁꯤꯡ ꯀꯔꯤ ꯍꯥꯏꯅꯤ ꯃꯉꯥ ꯇꯔꯨꯛ ꯀꯩꯀꯥ ꯁꯨꯃꯥꯏꯅ ꯐꯪ ꯌꯥꯕ ꯀ꯭ꯂꯥꯁ ꯇꯦꯟꯐꯧ ꯀꯩ ꯇꯨꯏꯁꯟꯗ ꯍꯥꯏ ꯇꯔꯦ
ꯅꯍꯥꯟ ꯃꯦꯁꯀꯤ ꯃꯦꯁꯀꯤ ꯑꯗꯣ ꯅꯪ ꯀꯩꯅꯣ ꯇꯥꯛ ꯄꯗꯤ ꯌꯥꯗꯕ꯭ꯔꯥ ꯍꯣꯝ ꯇ꯭ꯌꯨꯇꯔ ꯑꯣꯏꯅ ꯆꯠꯂꯒꯁꯨ ꯀꯩꯅꯣ ꯑꯣꯏꯅ ꯇꯥꯛꯄꯗꯤ ꯌꯥꯗꯕ꯭ꯔꯥ ꯁꯞꯖꯦꯛ ꯑꯣꯜ ꯁꯞꯖꯦꯛ ꯇꯥꯛꯄꯤꯌꯨ ꯍꯥꯏꯕꯗ ꯑꯗꯨꯝꯕꯗꯤ ꯆꯠꯅꯤꯡꯗꯕ꯭ꯔꯥ
ꯑꯉꯥꯡ ꯑꯣꯜ ꯁꯕꯖꯦꯛꯁꯦ ꯀꯩꯅꯣ ꯑꯣꯏꯔꯤ ꯌꯥꯏꯑꯕ ꯑꯉꯥꯡ ꯃ
ꯑ ꯑꯉꯥꯡ ꯃꯆꯥ ꯍꯥꯏꯁꯦ ꯀ꯭ꯂꯥꯁ ꯁꯤꯁ ꯀꯨꯝꯕ ꯁꯨꯝꯕꯒꯤ
ꯌꯥꯏ ꯑꯗꯨꯐꯥꯎꯗ ꯑꯗꯨꯝ ꯌꯥꯏ ꯑꯗꯣ ꯍꯝ ꯌꯥꯏ ꯑꯗꯨꯒꯨꯝꯕꯁꯨ ꯑꯗꯨꯝ ꯌꯥꯏ
ꯑꯗꯨꯒꯨꯝꯕꯗꯣ ꯂꯥꯛꯑꯝꯃꯦꯕꯀꯣ ꯎꯝ ꯑꯩꯅꯈꯣꯏ ꯁꯤꯗ ꯆꯠꯂꯣ ꯍꯥꯏꯕꯅꯦ ꯌꯥꯗꯗꯅ ꯃꯥꯅꯀꯣ ꯆꯠ ꯐꯠꯇꯕꯅꯦꯕꯀꯣ ꯀ꯭ꯂꯥꯁꯦꯁ ꯀ ꯀ꯭ꯂꯥꯁ ꯑꯦꯠꯀ ꯂꯥꯛꯄ ꯀꯩꯅꯥꯏ ꯇꯧꯈꯤꯕ ꯑꯁꯒꯣ ꯃꯟꯗꯃ
ꯎꯝ
ꯃꯟꯅ ꯀꯥꯏꯗꯅꯣ ꯑꯩ ꯀꯥꯎꯔꯦ ꯑꯥ ꯑꯗꯨꯝꯕ ꯂꯩꯔꯗꯤ ꯑꯩ ꯍꯥꯏꯔꯛꯀꯦ ꯀꯅꯦ ꯑꯗꯨ ꯃꯐꯝꯁꯤ ꯁ꯭ꯋꯥꯏꯗ ꯑꯣꯏꯔꯒꯗꯤ ꯅꯪꯗꯣ ꯂꯥꯛ
ꯑꯗꯣ ꯑꯩꯅꯅꯦ ꯑꯗꯨꯋꯥꯏꯗ ꯑꯣꯏꯔꯁꯨ ꯌꯥꯏꯑꯕ
ꯎꯝ ꯍꯟꯦ ꯇꯧꯕꯒꯤ ꯋꯥꯔꯤꯔꯥ
ꯇꯧꯔꯒ ꯇꯧꯍꯟꯈꯤꯕ
ꯑꯣ ꯎꯗꯤꯟꯒꯤ
ꯎꯝ
ꯁ꯭ꯋꯥꯗꯤ ꯋꯥꯗꯅꯤꯅ
ꯋꯥꯕꯨꯗꯤ ꯈꯔ ꯑꯗꯨꯝ ꯋꯥ ꯇꯥꯔꯦꯗꯅ
ꯍꯣꯏ ꯑꯗꯨꯕꯨꯗꯤ ꯍꯪꯉꯛꯀꯦꯦ
ꯍꯣꯏ ꯑꯗꯨꯃꯥꯏꯅ ꯊꯦꯡꯅ ꯊꯅ ꯇꯧꯔꯛꯑꯣ
ꯑ ꯑꯃꯇꯪ ꯇꯥꯛꯑꯁꯨ ꯁ꯭ꯋꯥꯏꯗꯅ ꯑꯃꯨꯛ ꯄꯩꯁꯥ ꯈꯤꯇꯪ ꯆꯥꯎꯋꯦꯕ
ꯍꯣꯏ ꯍꯣꯏ ꯑꯗꯨꯅꯦ ꯑꯗꯨꯗꯨꯅ ꯑꯗꯨꯅ ꯐꯕ ꯑꯃ ꯂꯩꯌꯦꯕ
ꯊꯥ ꯑꯝꯗ ꯂꯤꯁꯤꯡ ꯃꯉꯥꯇꯪ ꯐꯪꯉꯁꯨ ꯅꯪꯉꯣꯟꯗꯗꯤ ꯁꯦꯐ ꯑꯣꯏꯗꯣꯏꯅꯤꯗꯅ ꯄꯨꯡ ꯑꯃ ꯆꯣꯟꯗꯔ ꯍꯟꯈꯤꯕꯗ ꯅꯪ ꯑꯥꯗꯅꯦ ꯅꯪꯒꯤ ꯀ꯭ꯂꯥꯁꯁꯦ ꯄꯨꯡ ꯀꯌꯥ ꯂꯧꯔꯒ ꯄꯨꯡ ꯀꯌꯥꯗ ꯍꯟꯗꯣꯏꯅꯣ ꯑꯖꯦꯛ ꯂꯩꯇꯕ꯭ꯔꯥ ꯐꯤꯛꯁ꯫
ꯑ ꯂꯩ ꯄꯨꯡ ꯀꯩꯅꯣꯗ ꯎꯝ ꯄꯨꯡ ꯑꯍꯨꯝ ꯑꯍꯨꯝ ꯑꯅꯤꯒꯤ ꯃꯤꯅꯤꯠ ꯀꯨꯟꯗ ꯁꯨꯗꯤ ꯊꯥꯕꯅꯦꯕꯀꯣ
ꯎꯝ꯫
ꯑꯗꯨꯒ ꯄꯨꯡꯖꯦ ꯀꯩꯅꯣ ꯇꯧꯒꯗꯕ ꯑꯅꯤ ꯃꯤꯅꯤꯠ ꯀꯨꯟ ꯁꯨꯇꯤ ꯊꯥꯕꯖꯦ ꯑꯍꯨꯝ ꯁ꯭ꯋꯥꯕꯥꯎꯇꯤ ꯑꯩꯈꯣꯏ ꯑꯣꯖꯥꯖꯦ ꯁꯨꯝ ꯂꯩꯌꯦ ꯑꯗꯣ ꯃꯤꯇꯤꯡ ꯍꯦꯛ ꯇꯧꯔꯒꯅ ꯑꯍꯨꯝ ꯃꯈꯥꯏꯕꯧ꯫
ꯎꯝ ꯑꯗꯨ ꯑꯣꯏꯇꯥꯔꯗꯤ ꯄꯨꯡ ꯑꯍꯨꯝ ꯃꯈꯥꯏ ꯑꯣꯔ ꯃꯔꯤ ꯒꯤ ꯆꯥꯡꯖꯤꯗ ꯇꯧꯕ ꯌꯥꯕꯗꯨ
ꯍꯣꯏ꯫ ꯑꯗꯨꯃꯥꯏꯅ ꯄꯥꯝꯕ ꯋꯥꯅꯤ ꯍꯣꯏ꯫
ꯇꯥꯔꯛꯀꯦ ꯑꯩꯁꯨ
ꯍꯩꯁ ꯈꯪꯗꯦꯗ ꯇꯧꯔꯤꯁꯦ ꯎꯝ ꯄꯩꯁꯥ ꯑꯃ ꯄꯩꯁꯥ ꯇꯥꯟꯕꯖꯦ ꯋꯥ
ꯋꯥꯗꯣꯏꯅꯤꯅꯦ ꯁꯦꯟ ꯇꯥꯟꯕꯒꯤ ꯊꯕꯛꯁꯦ ꯑꯋꯥꯕ ꯉꯥꯛꯇꯅꯤꯅꯦ ꯇꯜꯂꯤꯅꯦ꯫ ꯁꯤꯖꯤꯟꯅꯒꯗꯕ ꯃꯌꯥꯝ ꯇꯥꯟꯒꯗꯕꯅ ꯃ ꯇꯥꯟꯒꯗꯕꯅ ꯈꯤꯇꯪ ꯁꯤꯖꯤꯟꯅꯗꯣꯏꯅ ꯃꯌꯥꯝ ꯇꯧꯗ꯭ꯔꯣ꯫ ꯍꯥꯏꯗꯤ ꯑ ꯆꯠ ꯆꯠꯀꯗꯕꯅ ꯍꯥꯟꯅ ꯃꯌꯥꯝ ꯊꯣꯛꯄꯅꯦꯕ꯫ ꯆꯪꯉꯛꯄꯩꯅ ꯑꯝꯇ ꯂꯩꯇꯕꯅꯦꯕ ꯄꯥꯛꯅ ꯑꯩꯈꯣꯏ ꯏꯃꯨꯡꯖꯨ ꯍꯥꯏꯖꯕꯋꯥꯅꯦ ꯍꯧꯖꯤꯛ ꯄꯩꯁꯥꯒꯤ ꯉꯥꯛꯇꯅꯦ ꯍꯧꯖꯤꯛ ꯃꯊꯥ ꯁꯥꯟꯅꯩꯖꯦ ꯑꯩꯈꯣꯏ ꯃꯥꯁꯨ ꯃꯥꯏꯒꯤ ꯁꯦꯟꯗꯣꯏ ꯈꯔ ꯆꯠꯆꯕꯗꯣ ꯑꯩꯅ ꯒꯥꯔꯤ ꯑꯃ ꯂꯣꯟ ꯂꯧꯁꯤꯜꯂꯨꯗꯅ ꯑꯩꯉꯣꯟꯗ ꯒꯥꯔꯤ ꯑꯃ ꯂꯣꯟ ꯂꯧꯁꯤꯜꯂꯨꯕꯗꯒꯤ ꯑꯩꯉꯣꯟ ꯂꯥꯛꯄ ꯁꯦꯟꯗꯣꯏꯗꯣ ꯂꯣꯟꯗ ꯑꯣꯏꯅ ꯊꯤ ꯂꯩꯔꯦꯀꯣ ꯃꯉꯣꯟꯗ ꯄꯤꯁꯟꯖꯔꯒ ꯃꯉꯣꯟꯗ ꯗ ꯏꯃꯨꯡ ꯃꯅꯨꯡꯒꯤ ꯇꯧꯖꯒꯗꯕ ꯄꯣꯠꯇꯣ ꯑꯗꯨꯃꯥꯏꯅ ꯇꯧꯋꯦ ꯑꯗꯨꯅ ꯁꯨꯝꯕ ꯈꯔ ꯈꯔ ꯄꯩꯁꯥꯁꯦ ꯈꯔ ꯑꯩꯈꯣꯏ ꯃꯥꯁꯨ ꯈꯔ ꯃꯊꯥ ꯁꯥ ꯃꯥꯜꯂꯦ ꯑꯗꯨꯅ ꯁꯦꯟꯒꯤꯗꯅꯦ ꯉꯥꯡꯅꯔꯤꯖꯦ꯫ ꯑꯩꯈꯣꯏ ꯆꯦꯁꯨ ꯃꯥ ꯑꯦꯠꯃꯤꯁꯟ ꯇꯧꯕꯗꯣ ꯍꯟꯗꯛꯇꯤ ꯏꯃꯥꯅ ꯄꯨꯊꯣꯛ ꯉꯝꯗꯗꯅ ꯃꯥꯏ ꯃꯁꯥꯒꯤ ꯄꯩꯁꯥ ꯑꯣꯏꯅ ꯁꯅꯥ ꯑꯣꯏꯅ ꯀꯩꯅꯣ ꯇꯧꯔꯒ ꯆꯟꯒꯤꯌꯦ ꯑꯦꯗꯃꯤꯁꯟꯗꯣ꯫
ꯑꯁ ꯃꯤꯖꯤꯡꯖꯦ ꯍꯧꯖꯤꯛꯀꯥꯟꯖꯦ ꯑꯩꯈꯣꯏ ꯑꯩꯈꯣꯏꯁꯨ ꯋꯥꯏꯌ‌ꯦ ꯅꯣꯏꯁꯨ ꯋꯥꯏꯌ‌ꯦ ꯑꯗꯣ ꯍꯧꯖꯤꯛꯀꯥꯟꯁꯦ ꯄꯩꯁꯥ ꯄꯥꯏꯕ ꯍꯥꯏꯒꯗ꯭ꯔꯥ ꯅꯨꯡꯉꯥꯏꯕꯁꯦ ꯏꯔꯩ ꯂꯩꯇ꯭ꯔꯕ ꯀꯩꯅꯣꯝ ꯇꯧꯔꯦꯅꯦꯍꯦ꯫
ꯈꯪꯗꯦ ꯑꯩꯈꯣꯏ ꯈꯔ ꯄꯨꯟꯗꯧꯕ ꯀꯥꯡꯕꯨꯁꯤꯃ ꯏꯄꯥꯥꯏꯄꯥꯏꯗꯦ ꯄꯥꯏꯕ ꯃꯤꯁꯨ ꯌꯥꯝ ꯂꯩ ꯂꯩꯇꯕꯗꯤ ꯅꯠꯇꯦ ꯌꯨꯝꯒ ꯆꯥꯎ ꯆꯥꯎ ꯁꯥꯗꯅ ꯎꯗ꯭ꯔꯣ꯫
ꯎꯡ
ꯇꯥꯗꯥꯥ ꯐꯦꯁ ꯕꯨꯛꯇ ꯊꯥꯒꯠꯅꯔꯤꯕ ꯃꯌꯥꯝꯁꯦ꯫ ꯑꯁꯤ ꯁꯤ ꯀꯃꯥꯏꯅ ꯇꯧꯕꯅꯣ ꯀꯔꯣꯔꯗꯅꯤ ꯄꯥꯏꯔꯤꯖꯦ ꯃꯣꯏꯅ ꯂꯥꯛ ꯃꯉꯥ ꯇꯔꯥꯒꯤ ꯋꯥꯔꯤ ꯂꯤꯁꯤꯡ ꯑꯃ ꯑꯅꯤꯒꯤ ꯋꯥꯔꯤ ꯅꯠꯇ꯭ꯔꯦ꯫ ꯂꯩꯗꯤ ꯂꯩꯔꯤ ꯄꯣꯠꯅꯤ ꯑꯩꯈꯣꯏ ꯊꯦꯡꯅꯔꯨꯕ ꯈꯔꯖꯤꯅ ꯏꯄꯥꯏ ꯄꯥꯏꯕ ꯑꯣꯏꯗꯕ ꯑꯗꯨꯅꯅꯦ ꯑꯩꯈꯣꯏ ꯃꯁꯦꯟꯖꯦ꯫
ꯁꯦꯟꯊꯣꯛ ꯂꯝꯕꯤꯖꯤꯅ ꯀꯃꯥꯏꯅ ꯇꯧꯔꯒ ꯇꯥꯟꯕꯖꯥꯠꯅꯣ ꯑꯩꯈꯣꯏꯅ ꯑꯩꯈꯣꯏꯅ ꯁꯨꯝ ꯇꯣꯂꯣꯞ ꯇ ꯉꯥꯏꯔꯤꯕ꯭ꯔꯥ ꯑꯗꯨꯒ ꯃꯣꯏꯅ ꯀꯔꯕꯥꯔ ꯑꯣꯏꯅ ꯇꯧꯔꯤꯕ꯭ꯔꯥ
ꯍꯣꯏ ꯁꯤ ꯕꯤꯖꯤꯅꯦꯁ ꯀꯨꯝꯕ ꯃꯥꯏ ꯃꯥꯏ ꯃꯄꯥ ꯆꯥꯅꯈꯤꯕ ꯑꯣꯏꯗꯣꯏꯅꯤ
ꯂꯥꯛꯈꯤꯅꯤ ꯑꯩꯈꯣꯏꯒꯤꯁꯨ ꯃꯇꯝ ꯑꯗꯣ ꯑꯗꯣ ꯍꯣꯠꯅꯕꯗꯤ ꯑꯩꯈꯣꯢ ꯍꯣꯠꯅꯕꯁꯦ ꯍꯣꯠꯅꯕꯁꯦ ꯈꯔ ꯋꯥꯠꯄ꯭ꯔꯁꯨ ꯈꯪꯗ꯭ꯔꯦ ꯇꯧꯔꯤꯁꯦ ꯑꯩꯈꯣꯏꯁꯦ
ꯂꯝꯕꯤꯁꯦ ꯏꯆꯨꯝ ꯆꯨꯝꯗꯕꯒꯤꯅꯤ ꯍꯥꯏꯗꯤ ꯃꯥꯏ ꯃꯥꯏ ꯆꯥꯟꯅꯕꯗꯣ
ꯑꯗꯣ ꯂꯝꯕꯤ ꯆꯨꯝꯗꯕ ꯍꯥꯏꯁꯦꯀꯣ ꯑꯩꯈꯣꯏꯁꯤꯅ ꯑꯃꯨꯛ ꯑꯦꯛꯁꯇ꯭ꯔꯥꯁꯦ ꯀꯌꯥ ꯑꯦꯛꯁꯇ꯭ꯔꯥ ꯍꯥꯏꯕꯗꯤ ꯗꯤ ꯑꯇꯣꯞꯄ ꯂꯝꯕꯤꯁꯦ ꯀꯌꯥ ꯆꯠꯂꯨꯗꯕꯒꯤꯁꯨ ꯑꯣꯏꯔꯝꯕ ꯌꯥꯏꯌꯦ ꯃꯁꯤꯀꯣ ꯑꯩꯈꯣꯏꯅ ꯊꯤꯖꯤꯜꯂꯨꯗꯕ ꯑꯗꯣ ꯃꯣꯏꯅ ꯑꯃꯨꯛ ꯂꯝꯕꯤꯁꯦ ꯑꯃꯃꯝ ꯐꯪꯐꯝ ꯑꯃꯃꯥꯎ ꯐꯪꯕꯗꯨꯗꯒꯤ ꯆꯥꯅꯕ ꯍꯦꯛ ꯊꯦꯡꯅꯔꯨꯕ ꯑꯩꯈꯣꯏꯅ ꯁꯨꯝ ꯂꯥꯏꯔꯤꯛ ꯂꯝꯕꯤ ꯁꯤꯗꯩꯁꯤꯗ ꯑꯣꯖꯥꯒꯤ ꯇꯨꯋꯏꯁꯟꯒꯤ ꯁꯤꯒꯨꯝꯕꯁꯦ ꯈꯛꯇꯗ ꯁꯨꯝ ꯈꯜꯂ ꯂꯩꯕꯁꯤꯅ ꯑꯩꯈꯣꯏꯁꯦ ꯁꯨꯝ ꯂꯤꯃꯤꯠ ꯑꯣꯏꯁꯜꯂꯛꯄꯗꯣ ꯂꯤꯃꯤꯇꯦꯠ ꯑꯣꯏꯁꯜꯂꯛꯄ ꯗꯣ ꯑꯗꯨꯗꯨꯅ ꯑꯩꯈꯣꯏꯁꯦ ꯆꯥꯎ ꯆꯥꯎꯊꯣꯛ ꯑꯣꯉꯝꯗ ꯐꯥꯎꯋꯦ ꯏꯊꯟꯗꯁꯨ ꯈꯜꯂꯤ ꯑꯗꯣ ꯈꯪꯗꯦꯅꯦꯍꯦ ꯀꯩꯅꯣ ꯇꯧ ꯍꯣꯏ
ꯁꯥꯏꯗꯠꯇ ꯍꯥꯏꯗꯣꯛ ꯉꯝꯗ꯭ꯔꯦꯕ ꯑꯩꯈꯣꯏꯗꯣ
ꯀꯔꯝꯕꯅꯕꯨ ꯐꯗꯣꯔꯤꯕꯅꯣ ꯈꯪꯗ꯭ꯔꯦ ꯇꯧꯔꯤꯁꯦ ꯀꯔꯕꯥꯔ ꯑꯃ ꯇ꯭ꯔꯥꯏ ꯁꯨꯝ ꯇꯧꯔꯁꯤꯔꯥ ꯀꯥꯏꯅ
ꯎꯝ ꯑꯅꯦꯁ ꯑꯗꯨ ꯍꯥꯏ ꯀꯕꯥꯅꯤ ꯅꯪ ꯀꯔꯕꯥꯔ ꯕꯤꯖꯤꯅꯦꯁ ꯇꯧꯔ ꯇꯔ ꯂꯥꯏꯔꯤꯛꯀ ꯑꯃꯨꯛ ꯄꯨꯟꯁꯤꯟꯅ ꯌꯥꯔꯣꯏꯗꯣꯏꯅꯤ
ꯑꯗꯨꯅꯤ
ꯍꯥꯏꯗꯤ ꯁꯝꯅ ꯍꯥꯏ ꯕꯤꯖꯤꯅꯦꯁ ꯇꯧꯕꯁꯤꯡꯁꯦ ꯂꯥꯏꯔꯤꯛ ꯌꯥꯝ ꯁꯥꯡꯅ ꯇꯝꯕ ꯀꯅꯥꯁꯨ ꯑꯣꯏꯗꯦꯕ ꯭ꯎꯝ ꯒ꯭ꯔꯦꯖꯨꯌꯦꯁꯟꯕꯨ ꯇꯦꯛ ꯇꯦꯛ ꯇꯝꯃꯝꯕ ꯀꯣ ꯍ ꯌꯥꯝꯗ꯭ꯔꯕꯗ ꯒ꯭ꯔꯦꯖꯨꯌꯦꯁꯟꯐꯧꯇꯤ ꯑꯗꯨꯝ ꯇꯝꯅꯔꯝꯃꯦꯀꯣ ꯑꯗꯨꯒ ꯇꯦꯛ ꯇꯦꯛ ꯇꯝꯃꯒ ꯑꯗꯨꯝ ꯕꯤꯖꯤꯅꯦꯁꯁꯦ ꯏꯂꯚꯦꯟ ꯇꯨꯋꯦꯜꯞ ꯇꯥꯔꯇꯤꯟ ꯁ꯭ꯋꯥꯏꯗꯒꯤ ꯑꯗꯨꯝ ꯍꯧꯈ꯭ꯔꯦ ꯀꯥꯕꯗꯒꯤ ꯑꯗꯨꯝꯝ ꯁꯥꯏꯠꯇ ꯄꯩꯁꯥ ꯇꯥꯟꯗꯅ ꯈꯣꯠꯇꯅ ꯆꯥꯎꯊꯣꯛꯅꯕ ꯀꯣꯛꯁꯦ ꯃꯣꯏꯗꯤ ꯁꯦꯟ ꯇꯥꯟꯕꯔꯣꯝ ꯂꯣꯏ ꯆꯠꯈ꯭ꯔꯦꯕ ꯑꯩꯈꯣꯏꯅ ꯁꯨꯃꯥꯏꯅ ꯑꯩꯒꯤ ꯀꯦꯔꯤꯌꯔꯒꯤ ꯁꯦꯝꯅꯕ ꯍꯣꯠꯅꯕꯗ ꯂꯔꯤꯛꯀꯤ ꯂꯥꯏꯁꯨꯒꯦ ꯑꯩ ꯀꯃꯥꯏꯅ ꯀꯩꯅꯣ ꯇꯧꯅꯤ ꯁꯤꯒꯤ ꯀꯩꯅꯣꯁꯦ ꯐꯪꯅꯤ ꯁꯤꯒꯤ ꯑꯗꯨ ꯑꯗꯨ ꯇꯥꯔꯒꯦꯠꯁꯦ ꯌꯧꯅꯤ ꯁꯣꯝꯗ ꯑꯗꯨꯝ ꯆꯠꯂꯦꯗꯅ ꯑꯗꯨꯅ ꯁꯦꯟ ꯇꯥꯟꯕꯒꯤ ꯀꯩ ꯍꯥꯏꯒꯦ ꯀꯩꯅꯣꯁꯦ ꯆꯨ ꯆꯨꯗ꯭ꯔꯦꯕ ꯀꯣꯛꯁꯤꯗ
ꯍꯣꯏ ꯍꯣꯏ ꯑꯩꯈꯣꯏꯅ ꯑꯃꯨꯛ ꯄꯔꯤꯈꯥꯁꯤ ꯄꯔꯤꯈꯥꯁꯤ ꯊꯥꯔꯒ ꯄꯔꯤꯈꯥꯁꯤꯗꯒꯤ ꯃꯥꯏ ꯄꯥꯛꯑꯒ ꯊꯕꯛ ꯇꯧꯕꯒꯤ ꯋꯥꯈꯜ ꯑꯗꯒꯤ ꯁꯔꯀꯥꯔꯅ ꯊꯕꯛ ꯀꯧꯔꯛꯄꯗ ꯁꯤ ꯇꯧꯕ ꯑꯗꯒꯤꯗꯤ ꯄꯥꯏ ꯂꯩꯇ꯭ꯔꯒꯅ ꯄ꯭ꯔꯥꯏꯚꯦꯠꯇ ꯅꯠꯇ꯭ꯔꯒꯅ ꯑꯉꯥꯡꯒꯤ ꯇꯨꯏꯁꯟ ꯇꯧꯔꯒ ꯄꯩꯁꯥꯥꯁꯦ ꯇꯥꯟꯕ ꯁꯤꯒꯨꯝꯕ ꯈꯜ ꯂꯩꯔꯦ ꯑꯗꯣ ꯑꯉꯥꯡꯒꯤ ꯇꯨꯏꯁꯟꯁꯤꯐꯥꯎ ꯌꯦꯉꯨꯗꯨꯅ ꯑꯩꯅ ꯁꯣꯝꯗ ꯂꯤꯁꯤꯡ ꯃꯔꯤ ꯆꯥꯃꯉꯥꯁꯦ ꯊꯥ ꯑꯃꯗ ꯂꯤꯁꯤꯡ ꯃꯔꯤ ꯆꯧꯉꯥꯁꯤꯗ ꯂꯣꯏꯔꯦ ꯑꯩꯒꯤ ꯏꯟꯀꯝ ꯑꯕꯨ ꯑꯗꯨꯗꯨꯅꯦ ꯁꯤꯗ ꯃꯔꯤ ꯆꯥꯝꯃꯉꯥꯁꯤꯅ ꯍꯧꯖꯤꯛ ꯍꯤꯡꯕꯗꯗꯤ ꯈꯪꯗ꯭ꯔꯦ ꯃꯤꯗꯤ ꯑꯩꯅ ꯇꯥꯕꯗ ꯑꯉꯥꯡ ꯑꯅꯤ ꯑꯣꯏ ꯇꯥꯔꯗꯤ ꯑꯦ ꯑꯗꯨꯗꯤ ꯂꯤꯁꯤꯡ ꯇꯔꯥꯐꯧ ꯂꯧ ꯌꯥꯏꯗ ꯀꯥꯏꯅꯒ ꯍꯥꯏꯔꯝꯕ ꯃꯤꯁꯨꯛ ꯌꯥꯎꯋꯤ ꯃꯔꯛꯇ ꯑꯁ ꯑꯗꯒꯤ ꯀ꯭ꯂꯥꯁ ꯇꯨꯌꯦꯜꯞ ꯇꯥꯛꯑꯝꯕ ꯃꯣꯏ ꯑꯅꯤ ꯇꯑꯝꯕꯗꯨꯁꯨ ꯑꯗꯨ ꯁꯨꯝ ꯃꯉꯥꯏꯔꯦ ꯃꯣꯏ ꯑꯅꯤ ꯇꯥꯛꯄꯗ ꯌꯨꯝꯗꯕꯨꯗꯤ ꯂꯥꯛꯑꯦ ꯑꯩꯈꯣꯏ ꯌꯨꯝꯗꯕꯨꯗꯤ ꯂꯥꯛꯑꯦꯀꯣ ꯑꯗꯨꯗꯤ ꯃꯣꯏ ꯂꯥꯛꯆꯒꯦ ꯍꯥꯏꯕꯒꯤꯅꯤ ꯑꯗꯣ ꯃꯣꯏ ꯂꯥꯛꯑꯦ ꯂꯥꯛꯄꯗ ꯂꯨꯄꯥ ꯂꯤꯁꯤꯡ ꯑꯅꯤ ꯈꯛꯇꯅꯤ ꯄꯤꯔꯛꯏꯗꯣ ꯑꯩꯉꯣꯟꯗ ꯊꯥ ꯑꯃꯗ ꯑꯗꯨꯗꯤ ꯀꯌꯥ ꯂꯩ ꯍꯦꯟꯃꯜꯂꯤꯅꯣ ꯗꯤ ꯂꯤꯁꯤꯡ ꯃꯉꯥꯗ ꯉꯥꯡꯅꯕꯅꯦꯕ ꯉꯥꯡꯅꯔꯒ ꯄꯤꯕꯅ ꯂꯤꯁꯤꯡ ꯑꯅꯤ ꯄꯤꯔꯝꯃꯀꯥꯟꯗ ꯂꯣꯏꯁꯤꯟꯈꯤꯕ ꯋꯥꯅꯤꯗ ꯊꯥ ꯑꯅꯤ ꯄꯤꯔꯛꯇꯕ ꯂꯤꯁꯤꯡ ꯇꯔꯥ ꯄꯤꯔꯛꯀꯗꯕꯗꯣ ꯑꯗꯨꯗ ꯂꯤꯁꯤꯡ ꯑꯅꯤ ꯄꯤꯔꯒ ꯂꯣꯏꯁꯤꯟꯈꯤꯕ ꯋꯥꯅꯤꯗ
ꯑ ꯑꯗꯧ ꯑꯩ ꯐꯣꯟ ꯑꯝ ꯂꯥꯛꯑꯦ ꯑꯃꯨꯛꯇꯪ ꯊꯝꯒꯦ
ꯍꯣ ꯍꯣ ꯍꯣꯏ ꯐꯔꯦ ꯐꯔꯦ